ꯇꯥꯔꯦ ꯇꯥꯔꯦ
ꯑꯣ ꯑꯣ ꯑꯩꯒꯤ ꯄꯣꯟꯖꯦ ꯍꯦꯛꯇ ꯇꯥꯗ꯭ꯔꯕ ꯍꯦꯛꯇ ꯃꯥꯜꯂꯛꯄꯒꯤ ꯑꯩꯖꯦ ꯀꯣꯢꯂꯥꯎ ꯂꯥꯎꯔꯨꯔꯕꯅꯤ
ꯎꯝ ꯃꯈꯣꯟꯕꯨꯗꯤ ꯈꯤꯇꯪꯡ ꯄꯤꯛꯂꯞ ꯇꯧꯢ ꯑꯗꯨꯕꯨ ꯑꯗꯨꯝ ꯇꯥꯢ
ꯎꯝ ꯑꯗꯨ ꯃꯅꯝ ꯇꯥꯍꯟꯕꯤꯕ ꯃꯔꯥꯝꯗꯤ ꯑꯩ ꯍꯧꯒꯠꯄ ꯀꯪꯈꯠꯄꯁꯤ ꯑꯩ ꯈꯥꯪꯗꯔꯦ
ꯎꯝ ꯇꯧꯔ꯭ꯁꯨ ꯐꯣꯅꯗꯨ ꯑꯦꯁꯤꯡ ꯆꯣꯠꯂꯣꯏꯗꯕ ꯃꯐꯝꯗ ꯀꯩꯅꯣꯇꯧ ꯌꯥꯗꯔꯥ ꯑꯩꯁꯨ ꯐꯣꯟꯁꯦ ꯇꯧꯕꯩꯕꯨꯗꯤ ꯌꯥꯝꯅꯕꯨꯗꯤ ꯊꯥ
ꯅꯥꯇꯦ ꯅꯥꯇꯦꯕ ꯊꯗꯕ ꯅ ꯇꯦꯕ ꯆꯨꯝꯅꯒꯤ ꯀꯂ꯭ꯥꯁ ꯀꯞꯒꯤ ꯃꯇꯥꯛꯇꯨꯗ ꯊꯝꯕꯅꯦꯕ ꯑꯦꯁꯤꯪꯗꯤ ꯀꯩꯝ ꯊꯝꯕ ꯅꯥꯇꯦꯕ ꯑꯗꯨꯗ ꯁꯨꯝ ꯂꯩꯗꯅ ꯆꯣꯝꯕ ꯈꯣꯠꯄ ꯌꯥꯑꯣꯟꯖꯠꯂꯥ ꯃꯊꯛꯏꯗꯨꯗ ꯑꯃꯥ ꯃꯨꯛꯁꯨ ꯊꯝꯕ ꯌꯥꯑꯣꯏ ꯍꯥꯏꯗꯤ ꯃꯈꯥ ꯑꯈꯣꯏꯒꯤ ꯐꯂꫭꯔꯁꯦ ꯆꯣꯠꯈꯤꯕ
ꯎꯝ ꯆꯪꯕ ꯈꯣꯠꯄ ꯇꯧꯕꯥꯗꯨ ꯎ
ꯑꯗꯨ ꯑꯣꯏꯗꯣꯏꯔꯥ ꯀꯃꯥꯏ ꯇꯧꯔꯤꯅꯣ ꯈꯪꯗꯦ ꯁꯤ
ꯀꯟꯦꯔꯗꯨ ꯑꯃꯌ꯭ꯥ ꯂꯧꯊꯣꯀꯥꯒꯥ ꯇꯩꯊꯣꯛ ꯇꯩꯁꯤꯟ ꯗꯨꯝ ꯌꯦꯡꯎꯗꯅꯥ
ꯐ ꯌꯦꯪꯏ ꯑꯦꯗꯨꯕꯨꯗꯤ ꯀꯣꯕꯦꯔ ꯀꯣꯕꯦꯔꯁꯤꯟ ꯌꯥꯑꯣꯅꯤꯟ ꯀꯔꯤꯁꯨ ꯇꯧꯔꯣꯏ
ꯎ ꯑꯩ ꯊꯥꯏꯟ ꯑꯩꯒꯤ ꯐꯣꯟ ꯃꯆꯥꯁꯦ ꯄꯥꯏꯗꯔ꯭ꯤꯉꯗ ꯗꯣꯟ ꯑꯃ ꯄꯥꯏꯔꯃꯦꯕ
ꯎ
ꯑꯗꯨꯁꯨ ꯕꯣꯂꯨꯝꯗꯨ ꯇꯥꯗꯕꯩꯇꯨ ꯁꯦꯝꯕ ꯆꯠꯄꯁꯤꯗꯅꯦ ꯃꫭꯏꯅ ꯅꫠꯡ ꯄꯨꯔꯥ ꯃꯤꯒꯤ ꯑꯦꯁꯄ꯭ꯤꯀꯥꯔꯗ ꯑꯃ ꯖꯥꯂꯤ ꯍꯥꯏꯒꯔꯥ ꯀꯩꯅꯣ ꯑꯄꯤꯛꯄ ꯑꯃ ꯍꯞꯀꯞꯗꯣ ꯑꯗꯨꯏꯗꯣ ꯀꯩꯅꯣ ꯇꯧꯔꯤꯕ
ꯂꯧꯊꫭꯛꯏꯔꯣ ꯀꯩꯗꯧꯔꯤꯅꯣ
ꯎ ꯂꯦꯟꯊꯠꯂ ꯊꯗꯣꯛꯂꯛꯏꯅꯦ ꯍꯥꯏꯕ
ꯑꯦ
ꯒꯣꯜ ꯁꯦꯝꯕꯥꯝꯁꯤꯗꯒꯤ ꯁꯑꯝꯕ ꯆꯠꯂꯨꯕꯗ ꯃꯈꯣꯟ ꯇꯥꯗꯔꯦꯗꯥꯟ
ꯂꯣꯏꯔꯦ ꯅꯣꯏꯟ ꯅꯥ ꯍꯩꯖꯤꯜꯀꯄꯩ ꯋꯥꯅꯤꯅꯦ ꯑꯗꯨꯗꯤ
ꯉꯥꯑꯕ ꯃꯤ ꯉꯛꯠꯅꯤ ꯍꯥ
ꯃꯨꯜ ꯍꯦꯜ ꯍꯩꯖꯤꯂꯛꯄꯩ ꯋ꯭ꯅꯤꯅꯦ ꯍꯥꯌꯕ ꯒꯣꯜ ꯁꯦꯝꯕꯤꯎ ꯍꯥꯏꯕꯨ
ꯇꯣꯟꯗꯨ ꯗꯨꯃ ꯌꯥꯒꯔ꯭ꯤꯗꯦ
ꯃꯈꯣꯜ ꯇꯥꯗꯦ ꯇꯥꯗꯦ ꯍꯥꯏ ꯑꯗꯨꯏ ꯂꯦꯟ ꯊꯠꯂꯒ
ꯊꯗꯣꯏ
ꯃꯥꯗꫭ ꯍꯩꯖꯤꯜꯂꯛꯑꯕꯅꯤꯅ ꯑꯗꯨꯝ ꯂꯣꯏꯖꯤꯟꯕꯤꯒꯔ꯭ꯦ
ꯑꯁ ꯑꯦ ꯑꯗꯨ ꯍꯥꯏꯒ ꯅꯡꯗꯤ ꯑ ꯄꯤꯁꯂꯤ ꯂꯩꯍꯧꯔꯤꯕ
ꯄꯤꯁ ꯂꯤꯂꯤꯒ ꯍꯧꯗ꯭ꯔꯦꯗ ꯂꯣꯏ ꯁꯤꯒ꯭ꯔꯦ
ꯅꯪ ꯍꯧꯔꯤ ꯂꯩꯁꯦ ꯀꯩꯅꯣ ꯑꯗꯨꯗꯤ
ꯑꯩ ꯍꯧꯔꯤ ꯂꯩꯁꯦ ꯑ ꯁꯛꯀꯨꯂꯦꯟꯠ ꯈꯔ ꯍꯧꯔꯤ
ꯎꯝ
ꯁꯛꯀꯨꯂꯦꯟꯠꯒ ꯀꯦꯛꯇꯁꯀ
ꯅꯪꯒꯤ ꯂꯥꯁꯠ ꯂꯤꯞꯇꯤ
ꯂꯥꯁ ꯂꯤꯐ ꯇꯨꯁꯨ ꯁꯤꯔꯨꯝ ꯅꯥꯔꯨꯝ ꯇꯧꯔꯦ ꯍꯥꯔ ꯂꯩꯌꯨꯔꯦ ꯈꯔ ꯁꯦꯝꯒꯦꯅ ꯇꯧꯕꯅꯦ
ꯎꯝ ꯑꯦ ꯍꯥꯔꯅ ꯀꯗꯥꯏꯗꯩ ꯂꯩꯕ ꯅꯪ
ꯍꯥꯔꯗꯣ ꯑ ꯀꯔꯤꯕ ꯃꯍꯩ ꯃꯔꯣꯡ ꯑꯦꯒ꯭ꯔꯣ ꯍꯥꯏꯕ꯭ꯔ ꯀꯩꯅꯣ ꯑꯃ ꯂꯩꯕꯗꯣ
ꯑ ꯗ ꯀꯩꯅꯣ ꯕꯓꯥꯔ ꯃꯅꯥꯛꯀꯤꯗꯨꯔꯣ ꯅꯒꯥꯝꯄꯥꯜ ꯃꯅꯥꯛꯀꯤ
ꯇꯔ ꯀꯩꯅꯣ ꯑꯃ ꯂꯩꯕꯅꯦ ꯑꯗꯨꯗꯒꯤ ꯄꯨꯁꯄꯥ ꯍꯣꯏ ꯂꯩꯔꯦ
ꯑꯣ ꯑꯁ꯭ꯋꯥꯏꯗꯒꯤ ꯀꯣ
ꯎꯝ
ꯆꯦꯜꯂꯦ ꯉꯔꯥꯡ ꯃꯥ ꯂꯩꯔꯦ
ꯑꯗꯨ ꯍꯥꯏꯔꯒ
ꯑꯦ ꯑꯩ ꯄꯩꯁꯥ ꯍꯟꯖꯤꯟꯗꯧꯕ ꯑꯃ ꯋꯥꯠ ꯑꯍꯦꯟꯕ ꯅꯪ ꯀꯩꯅꯣ ꯑꯩ ꯍꯟꯖꯤꯜꯂꯛꯀꯦ ꯅꯪ
ꯑꯗꯨ ꯍꯥꯏꯔꯒ ꯀꯩꯅꯣ ꯇꯧꯒꯦ ꯇꯧꯕꯅꯦ ꯀꯝꯄꯣꯁꯠ ꯑꯝꯇ ꯂꯩꯅꯤꯡꯕꯅꯦ ꯝꯄꯣꯁꯠꯇꯣ ꯀꯔꯝꯕ ꯀꯞꯄꯣꯁꯠꯅꯣ
ꯇꯤꯟꯊ꯭ꯔꯣꯛꯀꯤ ꯆ‌ꯦꯃꯤꯗꯒꯤ ꯍꯦꯛ ꯍꯦꯛ ꯂꯧꯕꯗꯣ ꯑꯗꯨꯒꯨꯝꯕ
ꯑꯦ ꯑꯗꯨꯗꯤ ꯌꯥꯏꯍꯦ ꯀꯌꯥ ꯄꯤꯔꯤꯕ ꯀꯦꯖꯤꯗ
ꯀꯦꯖꯤ ꯃꯔꯤꯗ ꯂꯨꯄꯥ ꯆꯥꯃ
ꯀꯦꯖꯤ ꯃꯔꯤꯗ ꯆꯥꯃ
ꯎꯝ ꯂꯨꯄꯥ ꯀꯨꯟ ꯃꯉꯥ ꯀꯨꯟ ꯃꯉꯥ ꯌꯥꯏ ꯁꯦꯃꯤꯗꯩ ꯂꯧꯕꯗꯨꯒ ꯆꯞ ꯃꯥꯅꯩ
ꯎꯝ ꯎꯝ ꯑꯗꯨꯗꯤ ꯌꯥꯏ ꯀꯦꯖꯤ ꯃꯔꯤꯗꯤ ꯌꯥꯝꯗꯤ ꯌꯥꯝꯅꯤꯍꯦ
ꯌꯥꯝꯃꯦ ꯑꯗꯣ ꯑꯩꯈꯣꯏꯅ ꯑꯃꯨꯛ ꯂꯩꯗꯣꯏꯔꯥ ꯑꯗꯨꯝ ꯈꯔ ꯈꯔ ꯁꯦꯝꯃ ꯑꯗꯨꯝ ꯍꯥꯞꯈꯤꯕꯗ ꯀꯩꯅꯣ
ꯑꯗꯣ ꯑꯩ ꯀꯦꯖꯤ ꯑꯅꯤ ꯂꯩꯖꯤꯔ ꯈꯪꯗꯦ
ꯀꯣꯟꯅꯍꯧꯗꯕ ꯑꯣꯏꯌꯦ ꯑꯗꯨꯝ ꯇꯧꯕ
ꯎꯝ ꯑꯗꯨꯕꯨꯗꯤ ꯈꯔ ꯌꯥꯝ ꯂꯩꯁꯤꯜꯂꯤꯕꯗꯨꯅ ꯐꯩꯌꯦꯕ ꯍꯥꯏꯗꯤ ꯑꯩꯈꯣꯏ ꯊꯣꯛꯇꯣꯛ ꯊꯣꯛꯆꯤꯟ ꯐꯔꯛ ꯇꯥꯏꯌꯦꯕ
ꯇꯥꯏ ꯊꯣꯛꯇꯣꯛ ꯊꯣꯀꯆꯤꯟ ꯐꯔꯛ ꯇꯕꯅꯤꯅ
ꯑꯆꯥꯠꯄꯥꯃꯗ ꯂꯩꯍꯤꯀꯤꯝ ꯀꯦꯖꯤ ꯃꯔꯤꯗꯣ ꯒꯔꯤ ꯃꯆꯥ ꯑꯃ ꯇꯧꯔꯥ ꯃꯥꯅ ꯄꯥꯏꯔꯛꯄ ꯑꯣꯏꯗꯤ ꯐꯗꯤꯅꯤ꯫ꯈꯣꯡꯅ ꯆꯠꯄ ꯑꯩꯈꯣꯏꯗꯗꯤ
ꯀꯔꯤꯇꯧꯔꯒꯦ
ꯉꯟꯊꯣꯏ ꯂꯥꯛꯄ ꯑꯗꯨ ꯄꯨꯔꯥ ꯆꯠꯈꯔ꯭ꯤꯕ ꯃꯥꯅꯥ
ꯀꯅꯥ ꯂꯥꯛꯑꯦꯕꯥ
ꯍꯥ ꯍꯥ ꯅꯣꯏ ꯅꯤꯉꯛ
ꯑꯩ ꯅꯣꯛꯅꯤꯡꯕꯅ ꯁꯤ ꯗꯣꯔꯦ ꯑꯗꯨꯒꯤ ꯑꯗꯨꯝ ꯅꯣꯛ ꯂꯩ ꯀꯩꯅꯣ ꯇꯧꯏꯉꯣ ꯑꯥ ꯍꯧꯖꯤꯛꯁꯦ ꯄꯣꯠ ꯀꯛꯄ ꯕꯦꯔꯥ ꯌꯥꯝ ꯀꯔꯥ ꯃꯥꯜꯂꯦꯅꯦ
ꯎꯝꯈꯨꯝ ꯄꯣꯠ ꯀꯛꯀꯅꯣ ꯍꯥꯢꯗꯤ ꯏꯔꯥꯡ ꯂꯩꯗꯅ ꯑꯩꯈꯣꯏ ꯁꯤꯒꯤ
ꯎꯝ ꯑꯩ ꯄꯩꯁꯥꯗꯤ ꯀꯩꯅꯣ ꯇꯧꯗꯦꯕꯥ ꯀꯣ ꯄꯦꯗ ꯇꯧꯗꯦ ꯗꯦꯗ ꯇꯨꯅꯥ ꯂꯥꯛ ꯀꯅꯤꯗꯤ ꯍꯥꯏ ꯁꯤꯔꯝ ꯑꯃꯥꯈꯛ ꯀꯛꯈꯤꯕꯅꯦ
ꯎꯝ ꯀꯦꯁ ꯑꯣꯟ ꯗꯤꯂꯤꯕꯔꯤ ꯑꯣꯢꯔꯒꯅꯥ ꯐꯩ꯫ꯍꯥꯏꯕꯗꯤ ꯃꯣꯏ ꯃꯁꯥ ꯃꯊꯟꯇꯥ ꯀꯩꯅꯣ ꯇꯧꯒꯤꯗꯤꯅꯤꯗꯅꯥ ꯑꯗꯣ
ꯎꯝ ꯎꯝ
ꯑꯗꯨꯗꯨꯅ ꯎꯝ ꯄꯣꯠꯇꯤ ꯀꯛꯎꯅꯨ ꯍꯥꯏꯗꯤ ꯇꯔ꯭ꯁꯤꯡ ꯁꯤꯖꯨ ꯆꯨꯝꯅꯒꯤ ꯃꯈꯥꯗ ꯄꯨꯔꯛꯇꯧꯕꯅꯦꯕꯥ ꯃꯥꯏꯁꯦ ꯑꯦꯄꯜ ꯗꯨꯅꯥ ꯑꯃꯨꯛ ꯀꯦ ꯖꯤ ꯆꯥꯃꯥ ꯒꯥ ꯃꯔꯐꯨ ꯔꯥ ꯀꯩꯅꯣꯝ ꯍꯥꯏꯕꯅꯦ ꯑꯗꯨꯁꯨ ꯍꯧꯖꯤꯛꯐꯥꯎ ꯌꯥꯎꯔꯛꯇꯔꯤꯕꯥ ꯀꯨꯏꯔꯕꯅꯦꯕꯥ ꯑꯗꯨꯗꯨꯅ ꯍꯧꯖꯤꯛꯇꯗꯤ ꯄꯣꯠ ꯄꯥꯛ ꯀꯛꯀꯅꯨ
ꯌꯥꯎꯕꯅꯦꯕ ꯑꯗꯨꯗ ꯄꯩꯁꯥ ꯀꯩꯀꯥ ꯂꯣꯏ ꯔꯤꯐꯟ ꯇꯧꯔꯛꯑꯦ ꯍꯥꯏ ꯈꯪꯗꯦꯗꯥ ꯈꯣꯏꯒꯤ ꯂꯩꯕꯥꯛ ꯏꯔꯥꯡꯁꯤꯅꯥ ꯒꯌ꯭ꯥꯟꯑꯝ ꯇꯥꯗꯦ
ꯃꯥꯅꯦ ꯁꯤꯖꯤꯃꯥ ꯂꯣꯏ ꯅꯥꯏꯔꯔꯣꯏꯗꯕꯥ ꯏꯔꯥꯡ ꯑꯣꯏꯗꯣꯏꯔꯥ ꯈꯪꯗꯦ ꯀꯃꯥꯏ ꯇꯧꯗꯨꯏꯅꯣ ꯈꯪꯗꯦ ꯁꯤꯖꯤꯃꯥ
ꯁꯨꯝ ꯁꯨꯝ ꯀꯩꯅꯣ ꯇꯧꯔꯗꯤ ꯑꯃꯨꯛꯀꯥ ꯍꯦꯟꯅꯥ ꯀꯟꯈꯠꯂꯛꯄ꯭ꯔꯥ ꯈꯪꯄꯣꯟꯇꯦ꯫ ꯇꯧꯔꯤꯁꯦ
ꯑꯗꯨ ꯍꯥꯏꯔꯒ ꯍꯧꯖꯤꯛꯅꯃꯨꯛ ꯇꯝꯄꯥꯛꯂꯣꯝꯗ ꯈꯔ ꯐꯩꯗꯅ ꯆꯤꯡꯂꯣꯝꯗ ꯑꯃꯨꯛ ꯇꯧꯔꯤꯅꯤ
ꯆꯤꯡꯂꯣꯝꯗ ꯑꯃꯨꯛ ꯇꯧꯔꯦ ꯎꯝ ꯑꯗꯨꯅ ꯄꯣꯠ ꯆꯩꯒꯥ ꯃꯃꯜ ꯂꯣꯢ ꯍꯦꯟꯒꯠꯂꯦ ꯏꯕꯦꯝꯃ ꯊꯥꯎ ꯊꯨꯝ ꯌꯦꯔꯨꯝꯀꯥꯁꯦ
ꯎꯝ
ꯁꯕꯦꯟꯇꯤ ꯌꯧꯒꯔ꯭ꯦ ꯄꯂ꯭ꯦꯠꯇ ꯆꯅꯤꯗꯪ ꯄꯤꯔꯝꯕꯗꯨꯅ ꯆꯅꯤ ꯇꯔꯥ ꯀꯨꯟ ꯄꯤꯔꯝꯄꯗꯨꯅ
ꯄꯣꯠꯇꯤ ꯂꯣꯏ ꯍꯦꯟꯒꯠꯂꯛꯀꯦ ꯍꯥꯏꯕꯗꯤꯅꯤ ꯑꯩꯈꯣꯏꯗꯤ ꯀꯩꯅꯣꯇꯧꯔꯒ ꯁꯋꯥꯏꯗ ꯄꯨꯁꯜꯂꯛꯄ ꯄꯣꯠ ꯃꯛꯇꯥ ꯆꯥꯔꯕꯅꯤꯅ ꯀꯩꯅꯣ ꯍꯥꯏꯁꯨ ꯌꯦꯟꯒꯤ ꯍꯥꯏꯁꯨ ꯃꯆꯤꯟꯖꯥꯛꯇꯣ ꯑꯗꯨꯝ ꯄꯨꯁꯜꯂꯛꯇꯣꯏ ꯑꯣꯏꯔꯝꯒꯅꯤ ꯃꯄꯥꯟꯗꯒꯤ ꯂꯣꯏꯅ ꯑꯗꯨꯗꯨꯅ ꯍꯦꯟꯒꯠꯂꯛꯀꯦ ꯃꯛꯇꯅꯤ ꯑꯩꯈꯣꯏ ꯇꯧꯔꯛꯇꯨꯏꯁꯤꯅ
ꯈꯪꯗꯦꯗ ꯇꯧꯔꯤꯁꯦ ꯒꯌ꯭ꯥꯟ ꯇꯥꯗꯦ ꯍꯧꯖꯤꯛꯀꯤ ꯃꯇꯝꯁꯦ ꯆꯗꯕꯗꯤ ꯌꯥꯗꯦ ꯍꯤꯡꯗꯕꯗꯤ ꯌꯥꯗꯦ
ꯍꯧꯖꯤꯛꯀꯤ ꯃꯇꯝꯁꯦ ꯕꯦꯔꯥ ꯀꯔꯤ ꯌꯥꯝꯅ ꯕꯦꯔꯥ ꯀꯥꯕꯥ ꯖꯨꯛꯇꯣ ꯑꯣꯏꯔꯦ ꯇꯧꯔꯤꯕꯁꯦ ꯈꯪꯗꯔꯦꯗꯥ ꯄꯨꯟꯁꯤ ꯁꯨꯃꯥꯏꯅ ꯏꯔꯥꯡꯗ ꯑꯗꯨꯝ ꯂꯣꯏꯒꯔꯗꯧ ꯃꯥꯜꯂꯦ ꯎꯝ ꯀꯦ ꯏ ꯑꯥꯔ ꯑꯥꯢ ꯑꯦꯟ ꯑꯦ ꯀꯦꯔꯤꯅꯥ
ꯏꯁꯤꯡ ꯃꯥꯏꯁꯤꯡꯒꯗꯤ ꯅꯨꯉꯥꯏꯔꯤꯕꯔꯣ ꯅꯣꯏ ꯍꯣꯁꯇꯦꯜ
ꯑꯗꯨꯕꯨꯛꯇꯤ ꯑꯗꯨꯝ ꯅꯨꯡꯗꯤ ꯅꯨꯡꯉꯥꯏꯔꯤ ꯎꯝ
ꯔꯕꯤꯅꯥ ꯍꯣꯏꯒꯤꯗꯤ ꯏꯁꯤꯡ ꯌꯥꯝ ꯅꯨꯡꯉꯥꯏꯇꯦꯅ
ꯃꯣꯏꯒꯤꯗꯨꯅ ꯃꯨꯛ ꯃꯣꯏ ꯍꯣꯁꯇꯦꯜ ꯇꯦꯜ ꯐꯥꯏꯚ ꯅꯠꯇꯔꯣ
ꯎꯝ
ꯍꯟꯅꯗꯒꯤ ꯑꯔꯤꯕꯅꯤꯅꯀꯣ
ꯃꯥꯅꯤ
ꯑꯗꯣ ꯀꯩꯒꯤꯅꯣ ꯏꯁꯤꯡ ꯅꯨꯡꯉꯥꯏꯇꯔꯤꯁꯤꯅ ꯑꯩꯈꯣꯏꯒꯤꯅ ꯀꯝꯄꯂꯥꯏꯟꯖꯤꯗꯤ ꯀꯝꯄꯂ꯭ꯥꯏꯟ ꯕꯨꯛ ꯇꯤ ꯇꯧꯗ ꯃꯥꯜꯂꯦ ꯑꯗꯣ ꯌꯥꯝꯅ ꯃꯤꯁꯦꯖ ꯇꯤ ꯊꯕꯥꯗꯤ ꯀꯜꯂꯦ ꯒꯨꯔꯨꯞ ꯁꯤ ꯗ
ꯑꯗꯨꯕꯨꯗꯤ ꯅꯣꯏꯒꯤꯅꯥ ꯎꯝ ꯍꯥꯏꯗꯤ ꯄꯤ ꯍꯥꯏꯁ ꯗꯤ ꯏꯁꯀꯣꯂꯔ ꯉꯥꯛꯇꯥ ꯑꯣꯏꯕꯗꯣ
ꯎꯝ
ꯑꯗꯤꯅꯁꯨ ꯑꯣꯏꯔꯝꯕ ꯌꯥꯏ
ꯑꯗꯨꯒ ꯅꯣꯏ ꯅꯍꯥꯟꯋꯥꯏ ꯎꯝ
ꯃꯣꯏꯒꯤꯅ ꯑꯃꯨꯛꯀꯥ ꯑꯌꯥꯝꯕꯅ ꯄꯤ ꯖꯤ ꯉꯥꯛꯇꯥ ꯑꯣꯏꯗꯅ
ꯎꯝ ꯑꯗꯨꯒ ꯅꯍꯥꯟꯋꯥꯏ ꯍꯣꯁꯇꯦꯜ ꯅꯝꯕꯔ ꯊꯔ꯭ꯤ ꯗꯣ ꯅꯣꯏꯅ ꯂꯩꯔꯝꯕꯗꯣ ꯑꯗꯨꯁꯨ ꯀꯝꯄꯂꯥꯏꯟ ꯌꯥꯝ ꯊꯟꯒꯠꯄꯅꯤ ꯍꯥꯏꯌꯦ
ꯎꯁ ꯊꯥꯡꯒꯠꯄ ꯍꯥꯏꯕꯨ ꯀꯝꯄꯂꯥꯏꯅ ꯃꯀꯣꯛꯅꯤ ꯊꯔ꯭ꯤ ꯗꯤ
ꯎꯝ
ꯏꯁꯤꯡ ꯇꯥꯗꯕꯩꯁꯨ ꯃꯩ ꯌꯥꯗꯕꯩꯁꯨ ꯑꯗꯨꯅ ꯃꯨꯁꯨ ꯅꯥ ꯑꯗꯨꯝ ꯊꯤꯟꯕ ꯂꯛꯄꯗꯣ ꯀꯟꯗꯜꯀ ꯃꯩ ꯂꯛꯇꯔ꯭ꯦ ꯍꯥꯏꯔꯗꯤ ꯀꯦꯟꯗꯜ ꯊꯤꯜꯂꯛꯏ ꯏꯁꯤꯡ ꯇꯥꯗꯔꯦ ꯏꯁꯤꯡ ꯊꯛꯅꯤꯡꯉꯥꯏ ꯂꯩꯇꯔꯦ ꯍꯥꯏꯔꯥ ꯃꯤꯅꯔꯦꯜ ꯕꯣꯇꯜ ꯂꯩꯔꯥ ꯊꯤꯂꯛ ꯏ ꯃꯤ ꯑꯃꯒꯤ ꯏꯁꯤꯡ ꯑꯅꯤ ꯑꯅꯤ
ꯎꯝ꯫
ꯑꯗꯨꯃꯥꯏꯅꯗꯤ ꯌꯥꯝ ꯇꯧꯕꯅꯦ ꯃꯣꯏ ꯑꯗꯒꯤꯗꯤ ꯅꯥꯄꯤ ꯀꯛꯊꯠꯇꯕ ꯅꯥꯄꯤ ꯁꯣꯡꯕꯒꯤ ꯀꯥꯏꯁꯨ꯫ ꯀꯝꯄ꯭ꯂꯦꯟꯗꯤ ꯃꯩꯅꯤ꯫
ꯎꯝ ꯅꯥꯄꯤ ꯁꯣꯡꯕꯒꯤ ꯇꯧꯕꯅꯗꯤ ꯐꯥꯔꯦ꯫ ꯍꯥꯏꯕꯗꯤ ꯅꯣꯏꯒꯤꯖꯨ ꯑꯦ ꯑꯗꯨ ꯍꯥꯏꯔꯒ ꯅꯣꯏꯒꯤꯅꯃꯨꯛ ꯂꯤꯟ ꯀꯥꯡ ꯈꯔ ꯐꯔꯝꯗꯧ ꯃꯥꯜꯂꯤ꯫
ꯑꯥ ꯂꯤꯟ ꯂꯤꯟ ꯊꯣꯛꯄ ꯈꯣꯠꯄ ꯊꯣꯛꯑꯒꯁꯨ ꯗꯨꯝ ꯆꯪꯕ ꯈꯣ ꯗꯨꯗꯤ ꯀꯌꯥ ꯇꯧꯔꯛꯇꯦ ꯑꯗꯨꯗꯨꯒ ꯀꯩꯅꯣꯗꯤ ꯇꯧꯔꯛꯑꯦ ꯌꯥꯝ ꯑꯈꯣꯏꯒꯤ ꯂꯧꯍꯣꯟ ꯇꯤꯟ ꯆꯤꯛꯄꯤ
ꯎꯝ꯫
ꯑꯗꯨꯝꯕ ꯑꯗꯒꯤ ꯅꯥꯄꯤ ꯀꯛꯇꯕꯒꯤꯁꯨ ꯑꯗꯨꯝ ꯀꯝꯄ꯭ꯂꯦꯟ ꯇꯧꯑꯦꯕ꯫ ꯐꯤ ꯐꯧꯕꯝꯒꯤꯕꯧ ꯍꯦꯛ ꯇꯧ ꯢꯕꯦꯝ ꯍꯧꯖꯤꯛꯇꯤ ꯈꯪꯗ꯭ꯔꯦꯀꯣ꯫ ꯐꯤ ꯐꯧ ꯂꯩꯇꯕ ꯁꯦꯝꯗꯕ ꯑꯗꯨꯒꯤ ꯇꯧꯋꯦꯗꯅ ꯑꯗꯨꯝ꯫ ꯊꯕꯛꯇꯣ ꯐꯠ ꯐꯠ ꯂꯥꯛ ꯑꯗꯨꯁꯨ ꯑꯗꯨꯒ ꯍꯥꯏꯗꯤ ꯅꯨꯡꯇꯤꯒꯤ ꯇꯧꯕꯁꯤꯡꯗꯨꯅ ꯋꯥ ꯉꯥꯡꯗ꯭ꯔꯥꯁꯨ ꯢꯁꯀꯣꯂꯔꯁꯤꯡꯗꯨꯅ ꯑꯗꯨꯝ ꯐꯖꯅ
ꯎꯝ꯫
ꯀꯩꯅꯣ ꯇꯧꯔꯦꯕ꯫
ꯎꯝ ꯎꯝ ꯫
ꯑꯗꯨꯅꯦ ꯑꯗꯨꯏ ꯍꯥꯏꯔꯗꯤ ꯅꯨꯡꯉꯥꯏ ꯍꯧꯖꯤꯛ꯫ ꯍꯧꯖꯤꯛꯇꯤ ꯈꯪꯗ꯭ꯔꯦ ꯑꯉꯥꯡ ꯉꯥꯛꯇ ꯃꯣꯏꯖꯨ ꯄꯤ ꯖꯤ ꯇꯧꯕ ꯉꯥꯛꯇ ꯊꯝꯕ꯭ꯔꯥ ꯈꯪꯗ꯭ꯔꯦ ꯏꯁꯀꯣꯂꯔ ꯍꯥꯟꯅ ꯁꯥꯟꯇꯤꯔꯥꯅꯤꯗꯣ ꯃꯌꯨꯝꯗ ꯆꯠꯈ꯭ꯔꯥꯕꯣ
ꯎꯝ ꯂꯣꯏꯔꯦ ꯆꯠꯂꯝꯃꯗ꯭ꯔꯥ ꯈꯪꯗꯦ꯫
ꯎꯝ꯫
ꯑꯗꯨ ꯆꯞ ꯆꯥꯕꯤꯕꯨꯗꯤ ꯈꯪꯗ꯭ꯔꯤ ꯀꯔꯤ
ꯎꯝ ꯫
ꯂꯣꯏꯒ꯭ꯔꯦꯗꯤ ꯍꯥꯏꯕ ꯁꯤꯗ ꯂꯩꯔꯤꯕ ꯀꯃꯥꯏ ꯇꯧꯕꯅꯣ ꯈꯪꯗꯦ ꯢꯁꯇꯦꯇꯁꯕꯨꯗꯤ ꯌꯨꯝ ꯂꯩꯕꯩ ꯊꯥꯒꯠꯄ ꯃꯥꯟꯗꯦ꯫ ꯗꯨꯝ ꯁ꯭ꯋꯥꯏꯗ ꯂꯩ꯭ꯔꯥ ꯈꯪꯗꯦ꯫
ꯀꯥꯏ ꯀꯥꯏꯗꯅꯣ ꯃꯤꯁ ꯊꯣꯛꯄ ꯌꯥꯎꯏ ꯈꯣꯠꯂꯤ ꯀꯥꯏꯅ ꯌꯥꯝ ꯇꯧꯈꯤꯗꯥꯏ꯫
ꯇꯧꯕꯅꯦ ꯇꯧꯕꯅꯦ ꯇꯧꯕꯅꯦ ꯃꯤꯁꯅꯦ ꯃꯥꯗꯤ ꯃꯤꯁ ꯫
ꯃꯤꯁ ꯃꯅꯤꯄꯨꯔ ꯃꯤꯁ ꯌꯨꯅꯤꯚ꯭ꯔꯁ꯫ ꯑꯥ ꯀꯩꯅꯣ ꯇꯧꯈꯤꯒꯦ ꯆꯥꯛ ꯏꯁꯤꯡ ꯑꯝꯇ꯫ ꯇꯧꯒꯤꯒꯦ ꯑꯉꯥꯡꯅ ꯆꯥꯛ ꯏꯟꯖꯥꯡ ꯇꯧ ꯂꯩꯔꯝꯃꯦ ꯑꯗꯨꯒ ꯍꯣꯔꯦꯟ ꯑꯃꯨꯛ ꯉꯥꯡꯅꯔꯁꯤ ꯁꯥꯅꯔꯁꯤ ꯊꯝꯃꯦꯀꯣ ꯎꯝ ꯎꯝ ꯫